ꯑꯣ ꯍꯣꯏ ꯑꯩꯁꯨ ꯇꯥꯏꯌꯦ
ꯎꯝ ꯂ ꯀꯥ ꯑꯗꯨ ꯑꯩꯕꯨ ꯄꯤꯔꯣ ꯑꯗꯨ ꯑꯩꯕꯨꯁꯨ ꯑꯝ ꯍꯝ ꯍꯝ ꯍ
ꯌꯥꯗꯦ
ꯁꯤꯗꯠꯄꯤꯔꯣ ꯑꯩꯅꯥ ꯆꯥꯏꯕꯤ ꯅꯪ ꯀꯔꯤ ꯇꯧꯕ꯭ꯔꯥ ꯉꯥꯁꯤ
ꯀꯔꯤꯁꯨ ꯇꯧꯗꯦ ꯅꯪꯗꯤ
ꯑꯩꯁꯨ ꯀꯔꯤꯁꯨ ꯑꯦ ꯅ ꯅꯠꯇꯦ ꯑꯩꯗꯤ ꯀꯣ ꯉꯁꯤ ꯑꯩꯒ ꯑ ꯑꯩꯒꯤ ꯒꯥꯔꯗꯦꯟ ꯇꯣꯏ
ꯑꯣ ꯅꯪꯒꯤ ꯒꯥꯔꯗꯦꯟꯗ ꯀꯩ ꯀꯩ ꯃꯇꯝ ꯃꯁꯤꯡ ꯂꯩꯌꯦ
ꯎꯝ ꯌꯥꯝ ꯂꯩꯗ ꯌꯥꯝ ꯊꯥꯢꯌꯦ ꯍꯨꯖꯤꯛꯀꯥꯟꯗꯤ ꯀꯔꯤꯁꯨ ꯇꯧꯗꯕꯅꯤꯅꯀꯣ ꯌꯥꯝ ꯊꯥꯔꯒ ꯑꯣꯏꯅ
ꯑꯗꯨ ꯕꯤꯟꯁ ꯕꯤꯟꯁ ꯑꯗꯨ ꯎꯝ ꯌꯥꯝꯒꯨꯝꯕ ꯂꯩꯕ꯭ꯔꯣ
ꯂꯩ ꯑꯗꯨꯒꯨꯝꯕꯁꯨ ꯊꯝꯃꯦ
ꯐꯩꯏꯃꯜꯂꯦ
ꯍꯣꯏ ꯅꯪꯗꯤ ꯀꯥꯔꯤ ꯇꯧꯕ꯭ꯔꯥ ꯉꯥꯁꯤ
ꯑꯩ ꯀꯩ ꯑ ꯉꯥꯁꯤ ꯀꯔꯤꯁꯨ ꯇꯧꯗꯦ ꯑꯩ ꯃꯁꯛ ꯅꯨꯡꯉꯥꯏꯇꯦꯀꯣ
ꯅꯨꯁꯥ ꯅꯨꯡꯉꯥꯢꯇꯦ ꯎꯝ
ꯐꯤꯚꯔ ꯂꯩꯌꯦ ꯑꯗꯨꯅꯦ ꯑꯩ
ꯑꯣ ꯅꯪꯔꯣ ꯑꯣ ꯑꯣ ꯍꯤꯗꯥꯛ ꯆꯥꯕ꯭ꯔꯣ ꯑꯗꯨꯗꯤ
ꯍꯣꯏ ꯍꯤꯗꯥꯛ ꯆꯥꯈ꯭ꯔꯦ
ꯑꯣ ꯑꯗꯨ ꯎꯝ ꯆꯤꯀꯞ ꯆꯠꯇꯦ ꯍꯤꯗꯥꯛꯅ ꯆꯥꯕ꯭ꯔꯥ ꯑꯣ ꯑꯗꯨ ꯍꯧꯖꯤꯛꯀꯥꯟ ꯀꯔꯤ ꯇꯧꯋꯦ ꯅꯪꯗꯤ
ꯍꯧꯖꯤꯛꯇꯤ ꯑꯥ ꯍꯤꯗꯥꯛ ꯆꯥꯛꯀ ꯑ ꯐꯤꯚꯔꯗꯤ ꯗꯪ ꯂꯩꯌꯦ ꯍꯨ ꯍꯨꯖꯤꯛ ꯐꯤꯚꯔ ꯂꯩꯇ꯭ꯔꯤ ꯍꯨꯖꯤꯛ ꯅꯨꯡꯉꯥꯏꯌꯦ
ꯎꯝ
ꯑꯗꯨ ꯅꯪ ꯀꯥꯔꯤ ꯇꯧꯔꯤꯒꯦ
ꯀꯩꯁꯨ ꯇꯧꯗꯦꯗ ꯑꯗꯨꯝ ꯂꯩꯌꯦꯗ ꯌꯨꯝꯗ
ꯑꯣ ꯐꯥꯔꯦ
ꯅꯪꯒꯤ ꯏꯃꯨꯡꯁꯤꯡꯁꯨ ꯅꯨꯡꯉꯥꯏꯔꯤꯌꯦꯀꯣ
ꯍꯣꯏ ꯍꯣꯏ ꯂꯣꯏꯅꯃꯛ ꯅꯨꯡꯉꯥꯏꯔꯤ ꯍꯣꯏ ꯍꯣꯏ ꯌꯥꯎꯗꯦ
ꯅꯪꯒꯤ ꯏꯆꯦꯗꯤ ꯀꯔꯤ ꯇꯧ ꯍꯧꯖꯤꯛꯀꯥꯟ
ꯑꯩꯒꯤ ꯏꯆꯦꯗꯤ ꯑꯥ ꯗꯦꯂꯤꯗ ꯂꯩꯌꯦ ꯊꯕꯛ ꯆꯦ ꯊꯕꯛ ꯇꯧꯑꯦ
ꯑꯣꯝ
ꯕꯦꯡꯗ ꯊꯕꯛ ꯇꯧꯋꯦꯀꯣ ꯃꯥꯅ
ꯃꯥꯗꯤ ꯃꯈꯣꯏꯗꯤ ꯂꯨꯍꯣꯡꯗ꯭ꯔꯤꯀꯣ ꯃꯥꯗꯤ ꯂꯨꯍꯣꯡꯗ꯭ꯔꯤꯀꯣ ꯌꯨꯝ ꯄꯥꯟꯗ꯭ꯔꯤꯀꯣ
ꯎꯝ ꯅꯠꯇꯦ ꯄꯥꯟꯗ꯭ꯔꯤ ꯍꯨꯖꯤꯛ
ꯎꯝꯝ ꯎ
ꯔꯣ ꯍꯣꯏ ꯇꯥꯏꯌꯦ
ꯅꯪ ꯎꯝ ꯂꯥꯏꯛ ꯎꯝ ꯌꯨ ꯅꯪꯀꯣ
ꯍꯣꯏ ꯑꯑ
ꯍꯌꯦꯡ ꯅꯨꯡꯊꯤꯡꯗ ꯁꯪꯉꯗꯤ ꯑꯩꯒꯤ ꯌꯨꯝꯗ ꯂꯥꯛꯑꯣ
ꯊꯕꯥꯛ ꯂꯥꯛꯄ ꯂꯥꯏꯕ꯭ꯔꯣ
ꯌꯥꯎ
ꯍꯣꯏ ꯌꯥꯔꯦ ꯊꯕꯛ ꯊꯕꯛ ꯂꯩꯕ꯭ꯔꯣ ꯅꯪꯒꯤ ꯌꯨꯝꯗ
ꯊꯕꯛ ꯑꯃ ꯂꯩꯌꯦꯕ ꯑꯗꯣ ꯅꯪ ꯃꯇꯦꯡ ꯄꯥꯡꯕꯤꯔꯣ
ꯑꯥ ꯑꯥ ꯍꯣꯏ ꯄꯝꯕꯤꯔꯒꯦ
ꯂꯥꯛꯄ ꯌꯥꯕ꯭ꯔꯥ
ꯍꯣꯏ ꯌꯥꯔꯦ
ꯑꯝ ꯑꯣ ꯑꯗꯨ ꯅꯪ ꯅꯪꯊꯝꯗꯒꯤ ꯂꯩꯕ꯭ꯔꯣ ꯌꯨꯝꯗ
ꯀꯔꯤ
ꯃꯊꯪꯗ ꯂꯩꯕ꯭ꯔꯥ ꯌꯨꯝꯗ
ꯍꯣꯏ
ꯎꯝ ꯔꯦ ꯔꯦꯟꯗ ꯂꯩꯕ꯭ꯔꯣ
ꯔꯦꯟ ꯍꯣꯏ ꯑꯈꯣꯏ ꯔꯦꯟꯗ ꯂꯩꯑꯦ
ꯑꯝ
ꯑꯩꯒ ꯑꯩꯒ ꯑꯗꯨ ꯑꯥ ꯑꯩꯒ ꯐ꯭ꯔꯦꯟ ꯑꯃ ꯂꯥꯛꯑꯦꯀꯣ ꯅꯨꯄꯤ ꯑꯃ ꯃꯕꯥꯅꯤ ꯂꯥꯛꯑꯦ ꯔꯦꯟꯗ ꯎꯝ ꯅꯪꯗꯤ ꯍꯣꯁꯇꯦꯜꯗ ꯅꯠꯇ꯭ꯔꯗꯤ ꯔꯦꯟꯗ ꯅ ꯔꯦꯟ ꯅꯁꯪꯒꯤ
ꯍꯣꯁꯇꯦꯜꯗ ꯂꯩꯕꯅꯦ
ꯑꯣ
ꯎꯝ
ꯅꯪ ꯍꯧꯖꯤ ꯀꯔꯤ ꯆꯥꯏꯌꯦ
ꯑꯩꯔ ꯑꯗꯨꯝ ꯆꯤꯞꯁ ꯆꯥꯏꯗ
ꯍꯍ ꯅꯪ ꯀꯔꯤꯒꯤ ꯆꯤꯞꯁ ꯄꯥꯝꯃꯦ
ꯑꯗꯨꯝ ꯇꯥꯏꯝ ꯄꯥꯁ ꯑꯩꯁꯨꯨꯃꯥꯏꯅ ꯂꯩꯕ ꯃꯇꯝꯗꯀꯣ ꯆꯥꯕ ꯌꯥꯝ ꯅꯨꯡꯉꯥꯏꯌꯦ ꯍꯥꯎꯋꯦ ꯆꯤꯞꯁꯁꯤ ꯅꯪꯗꯤ ꯄꯥꯝꯗꯦ
ꯑꯩꯗꯤ ꯆꯤꯞꯁꯀꯨꯝꯕꯗꯤ ꯌꯥꯝꯅ ꯍꯣꯏ ꯄꯥꯝ ꯄꯥꯝꯃꯦ ꯑꯗꯨꯗꯤ ꯌꯥꯝꯅ ꯄꯥꯝꯗꯦ
ꯎꯝ
ꯎꯝ ꯐꯦꯚꯣꯔꯥꯏꯠ ꯑꯣꯏꯗꯦꯀꯣ
ꯑꯣ ꯑꯝ ꯑꯩꯗꯤ ꯑꯗꯨꯒꯨꯝꯕꯗꯤ ꯑꯩꯗꯤ ꯄꯥꯝꯗꯦ
ꯑꯣ
ꯅꯪꯗꯤ
ꯑꯩꯗꯤ ꯑꯥ ꯑꯩꯁꯨ ꯑꯩ ꯂꯩꯌꯦ ꯅꯨꯄꯥ ꯂꯩꯌꯦ
ꯎꯝ ꯑꯁ ꯇꯜꯂꯦ ꯌꯦꯝꯃꯟ ꯗ꯭ꯔꯣ ꯑꯗꯨꯗꯤ ꯎꯝ ꯂꯣꯏꯔꯦꯍꯦ ꯅꯪꯁꯦ
ꯅꯨꯄꯥ ꯑꯃꯗꯤ ꯏꯝꯐꯥꯜ ꯗꯦꯜꯗ ꯂꯩꯑꯦ ꯑꯗꯨ ꯅꯨꯄꯥ ꯑꯃꯗꯤ ꯗꯦꯜꯂꯤꯗ ꯂꯩꯌꯦ ꯀꯣ ꯊꯕꯛ ꯆꯤꯜꯂꯦ
ꯑꯣ ꯑꯣ ꯇꯜꯂꯦꯍꯦ ꯅꯪꯁꯦ
ꯎꯝ
ꯑꯗꯣ ꯅꯪꯗꯤ ꯁꯨꯇꯤ ꯂꯥꯏ ꯑꯣ ꯁꯨꯇꯤ ꯅꯪ ꯀꯔꯤ ꯀꯔꯝꯅ ꯂꯤꯡꯉ ꯇꯣ ꯄꯅꯣ
ꯀꯔꯤ ꯀꯔꯤ ꯀꯔꯤ ꯍꯥꯏꯕ ꯅꯪꯅ ꯑꯩꯁꯨꯇꯤ
ꯅꯣꯢ ꯁꯤꯗꯤ ꯃꯇꯝꯗ ꯀꯔꯤ ꯇꯧꯔꯒ ꯂꯩꯕꯅꯣ
ꯑ ꯑꯥꯢꯗꯤ
ꯎꯝ
ꯎꯝ
ꯎꯝꯍꯨꯝ ꯀꯔꯤꯁꯨ ꯇꯧꯗꯦ ꯑꯈꯨꯏ ꯁꯨꯇꯤ ꯑ ꯁꯝꯃꯔ ꯕ꯭ꯔꯦꯛꯇꯤ ꯑ ꯂꯥꯁ ꯃꯟꯗ ꯄꯤꯈ꯭ꯔꯦ ꯑꯗꯨꯗꯤ ꯂꯣꯏꯔꯦ ꯑꯩꯗꯤ ꯔꯦꯟꯗ ꯂꯥꯛꯑꯦ ꯑꯗꯨꯝ ꯂꯩ
ꯑꯈꯣꯈꯗꯤ ꯂꯁꯋꯤꯛꯇ
ꯑꯣ ꯑꯗꯨ ꯑ ꯅꯨꯃꯤꯠ ꯑꯃ ꯑꯃꯗ ꯑ ꯁꯝꯃꯔ ꯕ꯭ꯔꯦꯛ ꯁꯝꯃꯔ ꯕ꯭ꯔꯦꯛꯒꯤ ꯅꯨꯃꯤ ꯅꯨꯃꯤꯠ ꯑꯃꯗꯪ ꯑ ꯑꯩꯈꯣꯏ ꯃꯕꯅꯤ ꯏꯕꯅꯤ ꯃꯕꯅꯤꯗꯤ ꯑ ꯃꯕꯅꯤ ꯆꯦ ꯀꯩꯅꯣ ꯑ ꯆꯤꯛ ꯆꯤꯡꯃꯥꯏꯔꯣꯝꯗ ꯆꯈ꯭ꯔꯦ ꯁꯟꯁꯦꯠ ꯎꯕꯒ ꯑꯩꯒꯤ ꯔꯨꯝꯃꯦꯠ ꯑꯗꯨ ꯑꯥꯏꯅꯩ ꯎꯝ ꯆꯤꯡꯃꯥꯏꯔꯣꯝꯗ ꯆꯠꯈ꯭ꯔꯦ ꯍꯣꯏ ꯍꯣꯏ
ꯆꯤꯡ ꯃꯥꯏ ꯔꯣꯡ ꯂꯣꯝꯗꯤ ꯀꯗꯩꯔꯣ ꯆꯤꯡꯃꯥꯏ ꯔꯣꯝꯔꯥ ꯎ ꯎꯝ ꯀꯩꯍꯥꯏꯕ꯭ꯔ ꯆꯤꯡ ꯃꯥꯏꯔꯣꯡ ꯍꯥꯏꯕ꯭ꯔꯥ ꯅꯪ ꯅꯪꯅ ꯍꯥꯏꯕꯗꯤ
ꯍꯣꯏ
ꯎꯝ ꯀꯔꯤ ꯑꯔꯤ ꯁꯥꯟꯁꯔ ꯆꯤꯡꯃꯥꯏꯔꯣꯡ ꯁꯟ ꯁꯟꯁꯦꯠ ꯌꯦꯡꯁꯤꯟꯂꯨꯅꯨꯍꯦ ꯍꯥ ꯆꯔꯣꯏ
ꯆꯤꯔꯨ ꯆꯤꯡꯅꯦ
ꯍꯧꯖꯤꯛ ꯆꯤꯡꯃꯥꯏꯔꯣꯡ ꯍꯥꯏꯗꯤ ꯇ ꯈꯪꯗꯦꯕ ꯆꯤꯡꯃꯥꯏꯔꯣꯡꯗꯗꯤ ꯁꯟꯁꯦꯠ ꯁꯟꯁꯦꯠ ꯁ ꯁꯟꯁꯦꯠ ꯌꯦꯡ ꯃꯐꯝ ꯂꯩꯇꯦꯅ
ꯈ꯭ꯔꯦ ꯍꯣꯏ ꯑꯩ ꯁꯣꯏꯈ꯭ꯔꯦ ꯑꯗꯨ ꯆꯤꯡꯃꯥꯏꯔꯣ ꯅꯠꯇꯦ ꯑ ꯀꯔꯤ ꯍꯥꯏꯕ ꯅꯪꯅ
ꯍꯥ
ꯀꯔꯤ ꯍꯥꯏꯕ
ꯀꯔꯤ ꯍꯥꯢꯕ ꯆꯤꯡꯃꯥꯏ ꯔꯪ ꯍꯥꯏꯕ
ꯅꯠꯇꯦ ꯆꯤꯡꯃꯔꯣ ꯅꯠꯇꯦ
ꯗꯦꯀꯥꯅ
ꯅꯪꯅ ꯄ꯭ꯂꯦꯁ ꯑꯃ ꯍꯥꯏꯌꯨꯀꯣ ꯄ꯭ꯂꯦꯁꯀꯤ ꯃꯤꯗ ꯑꯃ ꯍꯥꯏꯌꯨꯀꯣ
ꯑꯩꯃꯨꯒ ꯆꯧꯔꯦ
ꯑꯥ ꯆꯤꯡꯃꯥꯏꯔꯣ ꯅꯠꯇꯦ ꯑꯥ ꯀꯔꯤ ꯀꯔꯤ ꯍꯥꯏꯌꯦ ꯑꯁ ꯑꯥꯢꯗꯤ ꯀꯥꯎꯈ꯭ꯔꯦꯗ
ꯑꯁ ꯅꯪꯆꯠꯂꯥꯒ ꯀꯥꯎꯒ꯭ꯔꯦ ꯑꯥꯌꯦ
ꯇꯜꯂꯦ ꯑꯗꯨ ꯅꯪꯒꯤ ꯃꯔꯨꯞ ꯃꯔꯨꯞꯁꯤꯡꯕꯨ ꯑꯃꯨꯛꯀ ꯍꯥꯏꯕꯤ ꯍꯥꯏꯌꯣ
ꯅꯠꯇꯦ ꯅꯪ ꯍꯥꯏꯌꯣ
ꯑꯁꯤꯗ ꯑꯩꯒꯤ ꯃꯔꯨꯞꯗꯤ ꯂꯩ
ꯑꯗꯨꯗꯩ ꯑꯩꯗꯤ ꯅꯪꯕꯨ ꯅꯪꯅ ꯍꯥꯏꯕ ꯇꯥꯅꯤꯡꯉꯦ ꯑꯩꯗꯤ
ꯑꯁ ꯅꯪꯁꯨ
ꯑ ꯈꯪꯈ꯭ꯔꯦ ꯄꯦꯔꯣꯠ ꯆꯤꯟ
ꯆꯦꯔꯥꯎ ꯆꯤꯡ ꯆꯦ ꯆꯤꯡꯅꯦ ꯑꯗꯨ ꯃꯕꯥꯅꯤ ꯁꯟꯁꯦꯠ ꯎꯕꯒ ꯆꯪꯈ꯭ꯔꯦꯀꯣ
ꯑꯣ ꯃꯪꯉꯥꯏꯕ꯭ꯔꯥ ꯑꯗꯣ
ꯍꯣꯏ ꯅꯨꯡꯉꯥꯏꯔꯦ ꯃꯤꯁꯨ ꯇꯨꯔꯤꯖꯝ ꯏꯁꯄꯣꯠꯀꯨꯝꯕ ꯃꯥꯜꯂꯦ ꯃꯤꯁꯨ ꯌꯥꯝꯃ ꯌꯥꯝꯅ ꯂꯥꯛꯑꯦ ꯂꯥꯑꯦ ꯍꯣꯏ
ꯎꯝ ꯐꯗꯨꯗꯤ
ꯍꯣꯏ
ꯆꯥꯛ ꯆꯥꯔꯥꯕ꯭ꯔꯣ
ꯆ ꯍꯨꯖꯤꯛꯔꯥ
ꯎꯝ
ꯍꯧꯖꯤꯛꯇꯤ ꯆꯥꯗꯦ
ꯀꯔꯤꯒꯤ ꯆꯥꯗꯣꯏꯅꯣ
ꯆꯅꯤꯡꯗꯦ ꯍꯨꯖꯤꯛ ꯈꯣꯏꯗꯤ ꯑꯥ ꯇꯦꯟ ꯊꯥꯔꯇꯤ ꯍꯥꯏꯗꯤ ꯇꯦꯟ ꯇꯦꯟ ꯇꯦꯟ ꯊꯥꯔꯇꯒꯨꯝꯕ ꯆꯥꯛꯆꯒꯅꯤ ꯑꯩꯒꯤ ꯍꯦꯕꯤꯠꯅꯦ
ꯑꯁ ꯑꯗꯨꯗꯤ ꯗꯥꯏꯠ ꯇꯧꯕ ꯃꯥꯜꯂꯦꯗ
ꯍꯥ ꯍꯣꯏ ꯗꯥꯏꯠꯁꯨ ꯈꯔ ꯇꯧꯋꯦ ꯅꯪꯗꯤ
ꯑꯩꯗꯤ ꯆꯛ ꯇꯥꯔꯦ
ꯑꯣ ꯀꯔꯤ ꯍꯦꯟꯖꯥꯡꯅꯣ
ꯉꯥꯁꯤ ꯑꯥ ꯑꯩꯈꯣꯏꯒꯤ ꯍꯣꯁꯇꯦꯜꯒꯤ ꯅꯦꯅꯀꯣ ꯏꯔꯣꯝꯕꯁꯤ ꯊꯤꯟꯕꯤꯌꯦ ꯑꯗꯨꯒꯤ ꯆꯕ
ꯍꯥꯥꯕ꯭ꯔꯣ
ꯍꯥꯎꯋꯦ
ꯅꯪ ꯑꯣ
ꯑꯗꯨꯕꯨ ꯃꯣꯔꯣꯛ ꯁꯥꯕ ꯌꯥꯝ ꯑ ꯆꯥꯅꯤꯡꯉꯦ
ꯅꯪꯒꯤ ꯔꯨꯝꯗ ꯐꯂꯥ ꯅꯪꯒꯤ ꯌꯨꯝꯗ ꯅꯪꯒꯤ ꯍꯣꯁꯇꯦꯜꯗ ꯐ꯭ꯂꯥꯋꯔꯒꯨꯝꯕ ꯂꯥꯏꯕ꯭ꯔꯣ ꯑꯦꯚꯔꯒ꯭ꯔꯤꯟꯒꯨꯝꯕ
ꯅꯪꯒꯤ ꯍꯣꯁꯇꯦꯜꯗ
ꯎꯝ ꯋꯦꯜ ꯈꯔ ꯂꯩꯌꯦ ꯋꯥꯔꯗꯦꯟꯅ ꯈꯔ ꯊꯝꯃꯦ ꯑꯗꯨꯒꯤ ꯂꯩꯌꯦ
ꯑꯥ ꯑꯗꯨ ꯑꯩꯁꯨ ꯐꯖꯗꯦ ꯑꯥ ꯑꯩꯗꯤ ꯑꯦꯚꯔꯒ꯭ꯔꯤꯟꯒꯨꯝꯕ ꯄꯥꯝꯃꯦ ꯄꯤꯕ ꯌꯥꯕ꯭ꯔꯥ
ꯎꯝ ꯍꯣꯏ ꯃꯦꯝꯗ ꯍꯥꯟꯅ ꯄꯤꯌꯦꯀꯣ
ꯍꯣꯏ ꯁꯅꯦꯛ ꯄ꯭ꯂꯥꯟꯒꯨꯝꯕ ꯂꯩꯕ꯭ꯔꯣ ꯁ꯭ꯅꯦꯛ ꯄ꯭ꯂꯥꯟ ꯑꯦꯚꯔꯒ꯭ꯔꯤꯟ ꯑꯣ ꯑꯗꯨꯗꯤ ꯑꯩ ꯑ ꯑꯃ ꯑꯅꯤ ꯄꯥꯝꯃꯦ
ꯎꯝ
ꯎꯎꯝ ꯑꯗꯨ ꯍꯥꯏ ꯍꯥꯏꯕꯤꯌꯣ ꯅꯪꯒꯤ ꯋꯥꯔꯗꯦꯟꯗ ꯋꯥꯔꯗꯦꯟꯕꯨ ꯍꯥꯏꯕꯤꯌꯣ
ꯎꯝ
ꯍꯥꯏꯗꯤ ꯈꯥꯔ ꯄꯥꯝꯃꯦꯀꯣ
ꯑꯩ ꯌꯦꯔꯨꯝꯗ ꯊꯝꯃꯒꯦ
ꯅꯪꯒꯤ ꯌꯨꯝꯗ ꯊꯝꯅꯤꯡꯕ꯭ꯔꯥ ꯎꯝ
ꯍꯦꯜꯞꯁ ꯒꯨꯝꯕꯁꯨ ꯂꯩꯕ꯭ꯔꯣ
ꯍꯦꯜꯞꯁ ꯀꯨꯝꯕꯗꯤ ꯈꯪꯗ ꯑꯩꯁꯨ
ꯑꯣ
ꯂꯩ ꯈꯥꯔ ꯂꯩꯕ ꯃꯥꯜꯂꯦ